ꯁꯥꯕ
ꯇꯌꯦ
ꯇꯥꯕ꯭ꯔꯣ ꯇꯥꯕ꯭ꯔꯣ
ꯇꯥꯔꯦ ꯇꯥꯔꯦ ꯇ ꯍ꯭ꯔꯣ
ꯑꯣ ꯆꯥꯛ ꯆꯥꯔꯕꯣ
ꯆꯥꯗ꯭ꯔꯤ ꯅꯪꯗꯤ
ꯀꯩ ꯃꯊꯦꯅ ꯍꯥꯎꯅꯔꯤꯒ ꯂꯥꯏꯕ꯭ꯔꯦꯔꯤ ꯆꯠꯂꯣꯏ ꯉꯁꯤꯗꯤ ꯃꯤꯇꯤꯡ ꯂꯩ
ꯀꯥꯏꯗ
ꯀꯣꯂꯦꯖꯀꯤ ꯃꯤꯇꯤꯡ ꯂꯩꯌꯦ ꯑꯗꯨ ꯉꯥꯏꯍꯥꯛ ꯌꯥꯎꯔꯨꯅꯤ ꯂꯥꯏꯕ꯭ꯔꯦꯔꯤꯁ ꯆꯠꯀꯦ ꯇꯧꯕꯅꯤ ꯆꯠꯄꯁꯨ ꯁꯪꯉꯦ ꯁꯪꯗꯦ ꯇꯧꯔꯤꯁꯦ
ꯀꯌꯥꯁ ꯀꯩꯖꯥꯡ ꯆꯥꯔꯒꯦ
ꯃꯥꯏꯔꯦꯟ ꯊꯣꯡꯕ
ꯑꯈꯣꯏꯁꯨ ꯃꯥꯏꯔꯦꯟ ꯊꯣꯡꯉꯤ ꯆꯥꯛꯇꯤ ꯊꯣꯡꯒ꯭ꯔꯦ ꯃꯥꯏꯔꯦꯟ ꯊꯣꯡ ꯎꯝ ꯑꯗꯣ ꯍꯥꯎꯗꯤ ꯍꯥꯎꯇꯦꯗ ꯍꯧꯖꯤꯛꯀꯥꯟ ꯏꯟꯖꯥꯡꯁꯤꯡꯁꯦ
ꯀꯂꯦꯟ ꯑꯣꯏꯔꯛꯄꯒꯤꯅꯦ
ꯀꯥꯂꯦꯟ ꯑꯣꯏꯕꯩ ꯅꯠꯇꯕꯗꯅꯦ ꯀꯥꯂꯦꯟ ꯑꯣꯏꯕꯩ ꯅꯠꯇꯕꯗ ꯃꯩ ꯇꯩ ꯏꯟꯖꯥꯡ ꯑꯝꯇ ꯅꯠꯇꯦꯕ ꯍꯥꯏꯕ꯭ꯔꯤꯠ ꯉꯥꯛꯇ ꯉꯥꯏꯔꯝꯅꯤꯅ ꯆꯞ ꯆꯞ ꯆꯞ ꯆꯞ ꯇꯤꯡꯉꯒ ꯑꯍꯥꯎꯕꯗꯣ ꯂꯩꯇ꯭ꯔꯦꯕ
ꯍꯣꯏ ꯍꯥꯔ ꯅꯨꯡꯁꯨ ꯑꯌꯥꯝꯕ ꯌꯥꯎꯕ
ꯑ ꯑꯗꯨꯔꯣ ꯅꯪꯅ ꯑꯃ ꯂꯥꯏꯕ꯭ꯔꯦꯔꯤ ꯆꯠꯄꯗꯣ ꯈꯪꯕ꯭ꯔꯥ ꯀꯩꯅꯣꯗ ꯅ
ꯎ ꯃꯥꯅꯤ ꯀꯣꯏ ꯁ꯭ꯋꯥꯏꯗꯅꯤ
ꯀꯃꯥꯏꯅ ꯊꯝꯃꯤꯅꯣꯕ ꯀꯃꯥꯏꯅ ꯂꯩꯔꯤꯅꯣꯕ
ꯅꯨꯡꯉꯥꯏꯕ꯭ꯔꯣ ꯑꯗꯨꯗ ꯄꯥꯕ ꯍꯜꯂꯣ ꯍꯜꯂꯣ ꯍꯜꯂꯣ
ꯍꯜꯂꯣ ꯍꯜꯂꯣ ꯆꯁꯣꯏ ꯇꯃ
ꯍꯥꯎ ꯍꯥꯎ ꯑꯣ ꯇꯥꯔꯦ ꯇꯥꯔꯦ ꯑꯩ ꯅꯦꯠꯋꯥꯛ ꯅꯨꯡꯉꯥꯏꯇꯕ ꯃꯥꯜꯂꯦ
ꯎꯝ
ꯍꯣ ꯑꯩꯒꯤ ꯂꯥꯏꯕ꯭ꯔꯦꯔꯤꯗꯣ ꯀꯩꯅꯣꯅꯦꯕ ꯎꯝ ꯇꯥꯏꯃꯤꯡ ꯇꯥꯏꯃꯤꯡ ꯄꯨꯡꯗꯨꯒꯤ ꯃꯇꯨꯡꯏꯟꯅꯅꯦ ꯄꯩꯁꯥ ꯂꯧꯋꯦꯕ ꯍꯥꯏ ꯁꯤ ꯅꯪꯅ ꯑꯌꯨꯛꯀꯤ ꯁꯦꯗꯨꯜꯗ ꯄꯥꯖꯒꯦꯔꯥ ꯅꯨꯡꯗꯥꯡꯒꯤ ꯁꯦꯗꯨꯜꯗ ꯄꯥꯒꯦꯔꯥ ꯅꯨꯡꯗꯤꯟꯒꯤ ꯁꯦꯗꯨꯜ ꯄꯥꯒꯦꯔꯥ ꯑꯃ ꯂꯩꯌꯦꯕꯀꯣ ꯃꯥꯒꯤ ꯆꯥꯡ ꯑꯃ ꯑꯗꯨꯏ ꯃꯇꯨꯡ ꯃꯇꯨꯡ ꯏꯟꯅ ꯄꯩꯁꯥꯗꯣ ꯆꯧꯉꯥ ꯂꯧ ꯂꯨꯄꯦ ꯆꯥꯇ꯭ꯔꯦꯠ ꯂꯧꯕ ꯆꯅꯤꯄꯥꯜ ꯂꯧꯕ ꯂꯤꯁꯤꯡ ꯂꯧꯕ ꯂꯤꯁꯤꯡ ꯑꯝ ꯆꯧꯉꯥ ꯂꯧꯕꯅ ꯂꯩꯒꯅꯦꯕ ꯑꯗꯣ ꯂꯥꯏꯕ꯭ꯔꯦꯔꯤ ꯄꯥꯕꯁꯦ ꯅꯨꯡꯉꯥꯏꯌꯦꯕ ꯀꯥꯟꯅꯁꯨ ꯌꯥꯝ ꯀꯥꯟꯅꯩꯕ ꯑꯗꯨꯣ ꯍꯧꯖꯤꯛ ꯃꯇꯝꯗꯗꯤ ꯂꯥꯏꯕ꯭ꯔꯦꯔꯤꯁꯤꯁꯨ ꯌꯥꯝ ꯀꯥꯟꯅꯔꯦ ꯃꯣꯏꯅꯁꯨ ꯂꯤꯡꯈꯠꯂꯤꯕ ꯑꯣꯅꯔꯗꯨꯁꯨ ꯀꯥꯟꯅꯩ ꯄꯥꯗꯣꯔꯤꯕ ꯃꯌꯥꯝꯗꯨꯁꯨ ꯀꯥꯟꯅꯩ ꯃꯔꯝꯗꯤ ꯀꯩꯅꯣ ꯇꯧꯋꯦꯕ ꯄ꯭ꯔꯥꯏꯕꯦꯠ ꯂꯥꯏꯕ꯭ꯔꯦꯔꯤꯁꯦ ꯑꯈꯣꯏꯅ ꯁꯦꯟꯇ꯭ꯔꯦꯜ ꯂꯥꯏꯕ꯭ꯔꯦꯔꯤꯈꯩ ꯀꯣꯂꯦꯖꯀꯤ ꯌꯨꯅꯤꯚꯔꯁꯤꯇꯤꯒꯤ ꯂꯥꯏꯕ꯭ꯔꯦꯔꯤ ꯈꯛ ꯈꯛꯇꯅ ꯌꯥꯗꯦꯕ ꯂꯣꯀꯦꯁꯟꯁꯦ ꯑꯅꯛꯄ ꯏꯁꯥꯒꯤ ꯑꯅꯛꯄ ꯊꯤꯔꯛꯄ ꯑꯗꯒꯤ ꯌꯨꯝꯗꯁꯨ ꯂꯥꯏꯔꯤꯛ ꯄꯥꯕꯒꯤ ꯈꯨꯗꯣꯡꯆꯥꯥꯗꯕ ꯈꯔꯁꯨ ꯂꯩꯔꯛꯄ ꯍꯥꯏꯗꯤ ꯂꯥꯡꯕ ꯈꯣꯠꯄ ꯄ ꯑꯗꯨꯅ ꯑꯁꯨꯝ ꯂꯥꯏꯔꯤꯛꯀꯤ ꯑꯦꯠꯃꯣꯁꯐꯤꯌꯔꯗꯨ ꯂꯩꯇ꯭ꯔꯒꯗꯤ ꯄꯥꯕ ꯅꯨꯡꯉꯥꯏꯇꯕꯅꯦꯕ ꯑ ꯑꯗ ꯑꯩꯒꯤ ꯑꯗ ꯑꯩꯅ ꯂꯥꯏꯕ꯭ꯔꯦꯔꯤ ꯅꯨꯡꯉꯥꯏ ꯍꯥꯏꯔꯤꯁꯦ ꯀꯒꯤꯅꯣ ꯍꯥꯏ ꯀꯥꯟꯗ ꯑꯩꯈꯣꯏꯅ ꯂꯥꯏꯕ꯭ꯔꯦꯔꯤꯗ ꯆꯠꯇꯥꯥꯔꯒꯗꯤ ꯑꯩꯅ ꯐꯣꯟ ꯑꯃ ꯌꯦꯡꯒꯦ ꯍꯥꯏꯔꯁꯨ ꯑꯣꯄꯟ ꯑꯣꯏꯕ ꯌꯥꯗ꯭ꯔꯦ ꯀꯣ ꯊꯪ ꯃꯊꯪꯛꯅ ꯂꯥꯏ ꯄꯥꯛꯑ ꯂꯩꯁꯜꯂꯛꯑꯒ ꯑꯗꯨꯅꯦ ꯐꯣꯀꯁ ꯇꯧꯗꯣꯏꯁꯤ ꯀꯩꯅꯣ ꯂꯥꯏꯔꯤꯛꯇ ꯇꯧꯔꯦ ꯌꯨꯝꯗ ꯇꯧꯕꯗꯤ ꯑꯩ ꯉꯥꯏꯍꯥꯛ ꯄꯥꯔꯒ ꯐꯣꯟ ꯌꯦꯡꯅꯤꯡꯉꯦ ꯌꯦꯡꯉꯦ ꯇꯨꯝꯅꯤꯡꯉꯦ ꯇꯨꯝꯃꯦ ꯐꯝꯅꯤꯡꯉꯦ ꯐꯝꯃꯦ ꯇꯧꯗ꯭ꯔꯥ ꯑꯗꯨꯒꯤ ꯅꯨꯡꯉꯥꯏꯇꯕ ꯑꯗꯨꯅ ꯂꯥꯏꯕ꯭ꯔꯦꯔꯤꯗꯤ ꯌꯥꯝ ꯐꯩ ꯑꯗꯨꯒ ꯁꯤꯒꯤ ꯀꯥꯟꯅꯕꯁꯤ ꯁꯤ ꯃꯣꯏꯁꯨ ꯂꯩꯔꯤꯁꯤꯀꯣ ꯄꯨꯊꯣꯛꯏꯕ ꯃꯤꯗꯨꯒꯤ ꯀꯥꯟꯅꯕꯁꯤꯅꯦ ꯑꯩꯅ ꯆꯠꯂꯤꯕ ꯂꯥꯏꯕ꯭ꯔꯦꯔꯤꯗꯣ ꯀꯩꯅꯣ ꯇꯧꯋꯦꯕ ꯍꯥꯟꯅ ꯖꯤꯝ ꯍꯥꯟꯅ ꯍꯥꯡꯉꯝꯃꯦꯕ ꯖꯤꯝ ꯍꯥꯡꯉꯝꯕꯗꯣ ꯍꯧꯖꯤꯛꯇꯤ ꯑꯃꯨꯛ ꯃꯥꯅ ꯖꯤꯝ ꯆꯠꯂꯝꯕꯗꯗꯤ ꯑꯩꯈꯣꯏ ꯒꯥꯔꯤ ꯑꯃ ꯑꯅꯤ ꯑꯍꯨꯝ ꯃꯔꯤꯗ ꯍꯦꯟꯅ ꯈꯥꯝꯕ ꯎꯗꯦ ꯍꯥꯏꯇꯥꯔꯦ ꯖꯤꯝ ꯆꯠꯄꯒꯤ ꯇꯧꯔꯤꯁꯤꯅ ꯑꯃꯨꯛ ꯍꯧꯖꯤꯛ ꯌꯥꯝ ꯇ꯭ꯔꯦꯟ ꯑꯣꯏꯅ ꯆꯠꯅꯔꯒꯁꯨ ꯆꯤꯟꯖꯥꯛꯀꯤ ꯃꯥꯒꯤ ꯐꯨꯗ ꯁꯄ꯭ꯂꯤꯃꯦꯟ ꯃꯌꯥꯝ ꯗꯔꯀꯥꯔ ꯑꯣꯏꯗꯅ ꯖꯤꯝꯒꯤꯗꯤ
ꯑ
ꯁꯨꯝ ꯌꯣꯠ ꯊꯥꯡꯒꯠꯄꯅ ꯌꯥꯗꯦꯗꯅ ꯑꯗꯨꯅ ꯃꯤ ꯆꯪꯕꯩ ꯆꯥꯡꯁꯨ ꯋꯥꯠꯂꯦꯕ ꯋꯥ ꯄꯩꯁꯥ ꯄꯥꯏꯕ ꯈꯔꯅ ꯆꯪꯉꯦ ꯅꯥꯇꯩ ꯆꯥ ꯃꯐꯝꯗ ꯑꯗꯨꯕꯨ ꯂꯥꯏꯕ꯭ꯔꯦꯔꯤ ꯇꯧꯔꯤꯁꯤꯅ ꯄꯩꯁꯥ ꯊꯤꯗꯣꯛꯑꯒ ꯋꯥꯟ ꯃꯟꯠꯀꯤ ꯊꯤꯔꯅꯤ ꯑꯗꯨꯒ ꯑꯗꯨꯝ ꯂꯥꯏꯔꯤꯛ ꯄꯥꯖꯕꯒꯤ ꯃꯃꯤ ꯃꯌꯥꯝ ꯑꯃ ꯑꯉꯥꯡꯈꯩ ꯂꯥꯛ ꯑꯣꯅꯤꯅꯅꯦ ꯁꯤꯅ ꯍꯦꯜꯂꯦꯕ ꯀꯥꯟꯅꯕꯁꯨ ꯇꯧꯔꯤꯕ ꯃꯤꯗꯨꯗ ꯑ ꯅꯣꯏ ꯃꯅꯥ ꯑꯗꯨꯋꯥꯏꯗꯗꯤ ꯂꯩꯇ ꯀꯇ꯭ꯔꯣ
ꯂꯩꯇꯦꯕ ꯀꯥꯟꯆꯤꯄꯨꯔꯗꯗꯤ ꯂꯩ ꯍꯥꯏꯕ ꯑꯩꯁꯨꯅꯦ ꯍꯥꯏꯗꯤ ꯑꯩꯈꯣꯏꯗꯤ ꯑꯉꯥꯡ ꯅꯨꯕꯤ ꯑꯗꯨ ꯃꯌꯥꯝ ꯂꯩꯕꯅꯤꯅ ꯑꯩꯈꯣꯏ ꯏꯃꯨꯡꯒꯤ ꯑꯣꯏꯅꯗꯤ ꯂꯩ ꯇ ꯍꯥꯏꯕ ꯑꯅꯤ ꯇ ꯂꯥꯛꯑꯅꯤ ꯉꯥꯏꯍꯥꯛ ꯑꯃꯨꯛ ꯊꯣꯡꯅꯤꯡꯉꯛꯒꯅꯤ ꯐꯣꯟ ꯑꯃꯛ ꯄꯥꯅꯤꯡꯉꯛꯀꯅꯤ ꯇꯨꯝꯅꯤꯡꯉꯦ ꯐꯥꯃꯨꯡ ꯆꯪꯉ ꯇꯨꯝꯅꯤ
ꯍꯝ
ꯏꯁꯥꯗꯗꯤ ꯑꯩ ꯁꯤꯈꯩ ꯂꯣꯏꯒꯦ ꯁꯤꯈꯩ ꯇꯧꯗꯕ ꯌꯥꯗꯦ ꯈꯟꯗꯣꯏꯅꯤ ꯑꯗꯣ ꯃꯤ ꯀꯧꯕꯩꯅ ꯅꯨꯡꯉꯥꯏꯕꯁꯦ ꯍꯦꯛꯦꯛ ꯄꯥꯝꯃꯛꯩꯗꯅ
ꯎꯝ
ꯑꯗꯨꯅ ꯑꯩꯁꯦ ꯑꯩꯅ ꯅꯍꯥꯟ ꯑꯦꯝ ꯌꯨ ꯗ ꯆꯠꯁꯤꯔꯥꯅ ꯂꯥꯏꯕ꯭ꯔꯦꯔꯤꯗꯕꯤꯅ ꯑꯩ ꯑꯥꯏ ꯗꯤꯗꯣ ꯁꯤꯖꯤꯟꯅ ꯌꯥꯒꯗ꯭ꯔꯥ ꯍꯪꯉꯝꯃꯤꯗꯅ ꯑꯩꯅ ꯅꯉꯣꯟꯗ ꯆꯠꯠꯇ ꯔꯕꯤꯅꯥ ꯀꯩ ꯗꯤꯄꯥꯔꯠꯃꯦꯟꯗ ꯂꯩꯔꯤꯒꯦꯕ ꯑꯃ
ꯁꯤ ꯀꯩꯅꯣꯗ ꯀꯣꯔꯤꯌꯟꯗ ꯀꯣꯔꯤꯌꯥꯗ ꯀꯣꯔꯤꯌꯥ ꯍꯥꯏ ꯀꯣꯔꯤꯌꯥꯒꯤ ꯆꯍꯤ ꯃꯉꯥꯗꯣ ꯑꯗꯨꯗ ꯇꯝꯕꯅꯦ ꯃꯥꯁꯦ ꯑꯗꯣ ꯃꯣꯏ ꯑꯥꯏꯗꯤ ꯌꯥꯎꯗ꯭ꯔꯁꯨ ꯑꯗꯨꯝ ꯄꯥꯕꯗꯤ ꯌꯥꯏ ꯇꯌꯦ ꯌꯨꯒꯁꯨ ꯇꯝ
ꯎꯝ ꯌꯥꯏꯌꯦꯦ ꯑꯩꯈꯣꯏ ꯅꯍꯍꯋꯥꯏ ꯕꯦꯠ ꯇꯝꯃꯛꯄ ꯀꯥꯟꯗ ꯑꯥꯏꯗꯤꯤ ꯌꯥꯎꯗꯕꯤꯗꯒ
ꯑꯗꯨꯗꯅꯦ ꯃꯣꯏ ꯅꯦꯠ ꯑꯦꯛꯖꯥꯝ ꯌꯥꯗꯦ ꯁꯥꯇ ꯇ ꯌꯥꯝ ꯌꯥꯝꯕꯅꯦꯕ ꯌꯥꯝ ꯗꯗꯤ ꯀꯩꯁꯨ ꯍꯪꯗꯝꯕꯅꯦꯕ ꯑꯗꯨꯅꯦ ꯑꯗꯣꯣꯏꯅꯤ ꯀꯥꯟꯦ ꯆꯠꯇꯣꯏꯅꯤ ꯍꯧꯖꯤꯛꯄꯨꯗꯤ ꯀꯩꯅꯣ ꯇꯧꯕ ꯏꯁꯥ ꯀꯩꯅꯣ ꯇꯧꯕ ꯑꯗꯨꯏ ꯆꯠꯇꯕꯏ ꯆꯜ ꯂꯒꯅ ꯈꯜ ꯂꯩ ꯍꯥꯖꯤ ꯇ ꯆꯥꯅꯤ ꯇꯨꯅꯤ ꯆꯅꯤ ꯆꯥꯛꯅ ꯕꯣꯔꯥ ꯑꯃ ꯆꯥꯔꯅꯤ ꯆꯥꯛꯇꯣ ꯑꯗꯨꯝ ꯇꯨꯝꯅꯤꯡꯉꯛꯑꯅꯤ
ꯑꯗꯨꯁꯨ ꯆꯨꯝꯃꯤꯅꯦ
ꯎꯝ
ꯂꯥꯏ ꯛ ꯁꯤ ꯂꯥꯏꯔꯤꯛꯁꯤ ꯄꯥꯕꯁꯦ ꯑꯩꯅ ꯍꯥꯏꯖꯅꯤꯡꯏ ꯈꯔ ꯏꯪꯅ ꯆꯤꯛꯅ ꯅꯇꯗꯤ ꯌꯥꯗꯦ
ꯑꯩꯅ ꯆꯤꯛꯅꯁꯨ ꯑꯣꯏꯔꯦꯀꯣ ꯑꯗꯨꯒ ꯁꯨꯝ ꯍꯥꯏꯗꯤ ꯃꯤ ꯃꯌꯥꯝ ꯄꯥꯅꯤꯡꯉꯝꯅꯤꯅ ꯇꯨꯝꯅꯤꯡꯉꯁꯨ ꯉꯥꯏꯍꯥꯛꯇꯪ ꯇꯦꯕꯜꯗ ꯇꯨꯝꯕꯁꯤꯗꯪ ꯀꯌꯥꯝ ꯀꯨꯏ ꯇꯨꯝꯕꯅꯦ
ꯎ ꯃꯥꯅꯦ ꯃꯥꯅꯦ ꯉꯥꯏꯍꯥꯛꯀ ꯎꯏꯕꯗꯣ
ꯃꯥꯅꯦ ꯃꯥꯥꯏ ꯁꯨꯖꯦꯂ ꯇꯨꯝꯅꯤꯡꯕꯗꯣ ꯇꯨꯝꯝꯕꯗꯣ ꯇꯜꯂꯛꯄꯅ ꯐꯃꯨꯡ ꯆꯡꯉꯥ ꯅꯨꯡꯉꯥꯏ ꯇꯨꯝꯅꯤꯡꯉꯑꯦ
ꯍꯣꯏ ꯍꯣꯏ ꯑꯗꯨ ꯇꯧꯋꯣ ꯆꯠꯁꯤꯜꯂꯣ ꯅꯪꯁꯨ ꯂꯥꯏꯕ꯭ꯔꯤ ꯑꯃ ꯍꯥꯏꯗꯤ ꯀꯥꯟꯆꯤꯄꯨꯔꯗꯗꯤ ꯅꯛꯑꯦꯗꯅ ꯍꯥꯏꯐꯦꯠ ꯐꯠ ꯂꯧꯎ ꯊꯣꯛꯂꯒ ꯄꯨꯡꯈꯥꯏ ꯐꯥ ꯇꯔꯥ ꯃꯤꯅꯤꯠ ꯃꯉꯥ ꯇꯔꯥꯒꯤ ꯋꯥꯔꯤꯅꯤ ꯑꯗꯨ ꯅꯨꯡꯗꯤ ꯅꯨꯡꯉꯥꯏꯕꯅꯦ ꯑꯩꯅ ꯍꯥꯏ ꯀꯥꯟꯅꯕꯅꯦ ꯑꯗꯨꯅꯕꯨ ꯂꯥꯏꯕ꯭ꯔꯤ ꯃꯌꯥꯝ ꯑꯃ ꯍꯥꯡꯅꯔꯤꯁꯦ
ꯎꯝ
ꯁ꯭ꯋꯥꯏ ꯑꯦꯔꯤꯌꯥꯁꯤꯗ ꯂꯥꯏꯕ꯭ꯔꯤꯁꯦ ꯅꯆꯤꯟꯊꯤ ꯍꯥꯏꯅꯤ ꯌꯥꯝ ꯊꯤꯅ ꯍꯥꯡꯉꯦ ꯈꯨꯔꯥꯏꯗ ꯑꯅꯤ ꯍꯥꯡꯉꯦꯀꯣ ꯑꯗꯩꯩ ꯀꯩꯁꯥꯡꯝ ꯄꯥꯠ ꯇꯒꯗꯤ ꯄꯔꯡꯂ ꯂꯦꯡꯉꯦ ꯀꯣ ꯍꯥꯡꯕꯗ ꯂꯥꯏꯕ꯭ꯔꯤ ꯋꯥꯡꯈꯩ ꯍꯥꯡꯉꯦꯀꯣ ꯆꯤꯡꯃꯔꯣꯡ ꯍꯥꯡꯉꯤꯀꯦ ꯑꯁ ꯂꯥꯏꯕꯔ꯭ꯤ ꯂꯥꯏ꯭ꯕꯔꯤ ꯉ__ ꯉꯥꯛꯛꯇꯅꯤ ꯑꯗꯣ ꯐꯨꯜꯂꯦꯕ ꯃꯤꯁꯦ ꯍꯦꯛꯇ ꯅꯪꯕꯨ
ꯑꯣ
ꯍꯥꯏꯗꯤ ꯆꯪꯉꯣꯏꯗꯕꯒ ꯃꯥꯟꯗ꯭ꯔꯥ ꯂꯥꯏꯔꯤꯛꯀ ꯄꯥꯅꯤꯡꯉꯣꯏꯗꯕꯒ ꯃꯥꯟ__ ꯗ꯭ꯔ ꯑ ꯊꯤꯅ ꯄꯥꯟꯅꯩ ꯍꯥꯏꯕ ꯂꯥꯏꯔꯤꯛꯁꯦ
ꯃꯥꯅꯦ ꯍꯧꯖꯤꯛ ꯇꯤ ꯑꯃꯨꯛꯀ ꯐꯣꯟꯒꯤ ꯃꯇꯝꯁꯨ ꯃꯣꯏꯔꯦ ꯁꯣꯁꯌꯦꯜ ꯃꯦꯗꯤꯌꯥꯏ ꯃꯇꯝꯃꯦꯅ ꯑꯗꯨꯝ ꯐꯣꯟꯁꯦ ꯄꯥꯏꯔꯒ ꯑꯗꯨꯝ ꯂꯩꯅꯤꯡ ꯄꯥꯏꯈ꯭ꯔꯗꯤ ꯑꯗꯨꯝ ꯊꯥꯗꯣꯛꯅꯤꯡꯉꯛꯇꯦ ꯍꯥꯏꯕ ꯑꯉꯥꯡꯗꯒꯗꯤ ꯉꯥꯡꯉꯤ ꯑꯩꯈꯣꯏꯗꯤ
ꯀꯥꯟꯅ ꯀꯥꯟꯅꯕꯗꯨꯗꯪ ꯂꯧꯒꯗꯕ ꯑꯩꯈꯣꯏꯁꯨ ꯉꯥꯏꯔꯦ ꯑꯉꯥꯡꯁꯨ ꯉꯥꯏꯔꯦ ꯅꯠꯇ꯭ꯔꯗꯤ ꯑꯦꯗꯤꯛ ꯆꯨꯗꯣꯏꯅꯦꯕ
ꯃꯅꯤ꯫
ꯑꯗꯨ ꯅꯪ ꯂꯥꯏꯕꯔꯤ ꯂꯩꯇꯥꯔꯗꯤ ꯆꯠꯁꯤꯜꯂꯣ ꯑꯅꯛꯄꯗ ꯑꯗꯨꯝ ꯅꯪꯁꯨ ꯑꯗꯨ ꯑꯗꯨ ꯂꯥꯏꯔꯤꯛ ꯄꯥꯅꯤꯡꯕ ꯐꯥꯎꯕꯅꯦꯕ ꯏꯁꯥꯁꯦ ꯃꯣꯇꯤꯚꯦꯠ ꯇꯧꯍꯜꯂꯤꯗꯅ ꯏꯁꯥ ꯏꯇꯣꯝꯇ ꯂꯥꯏꯕꯔ꯭ꯤ ꯆꯪꯉꯒ ꯃꯥꯒꯤ ꯐꯝꯕ
ꯃꯥꯅꯦ ꯂꯥꯏꯔꯤꯛꯇꯣ ꯄꯥꯔꯗꯤ ꯈꯣꯏꯗꯧꯁꯨ ꯁꯥꯎꯅꯤꯡꯗ꯭ꯔꯦ ꯋꯥꯈꯜꯁꯦ ꯈꯔ ꯄꯤꯁ ꯐꯪꯕꯅꯦ ꯍꯥꯏꯗꯤ ꯃꯤꯅꯒ ꯇꯥꯔ ꯂꯥꯏꯔꯤꯛ ꯌꯥꯝ ꯍꯩꯕ ꯃꯥꯥꯟꯅꯤ ꯀꯨꯏꯁꯦ ꯂꯥꯏꯔꯤꯛ ꯍꯩꯕꯩ ꯅꯠꯇꯦ ꯂꯥꯏꯔꯤꯛ ꯀꯨꯝꯕ ꯀꯩꯀꯥ ꯈꯔ ꯄꯥꯕꯕꯁꯤꯅ ꯋꯥꯈꯜꯁꯦ ꯈꯔ ꯄꯤꯁ ꯐꯪꯉꯦꯕ ꯐꯣꯟ ꯁꯨꯝ ꯄꯥꯏꯕꯁꯦ ꯈꯣꯏꯔꯥꯡ ꯈꯣꯏ ꯁꯥꯎꯅꯔꯒ ꯈꯣꯏꯗꯧ ꯄꯨꯡꯁꯥꯎ ꯁꯥꯎꯅꯤꯡꯕ ꯅꯣꯏ ꯇꯧꯗꯕ꯭ꯔꯥꯕ ꯑꯩ ꯇꯧꯋꯦ ꯍꯥꯏꯕ
ꯇꯧꯋꯦꯕ ꯇꯧꯕꯥꯝ ꯆꯕꯥꯝ ꯈꯥꯡꯗꯕꯤꯗꯣ ꯈꯪꯕ꯭ꯔꯥ ꯑꯗꯣ ꯂꯥꯏꯔꯤꯛꯀꯤ ꯑꯩꯅ ꯍꯥꯏꯁꯦ ꯂꯥꯏꯔꯤꯛꯀꯤ ꯑꯃꯣꯁ__ ꯄꯤꯌꯔꯗ ꯏꯁꯥꯥꯁꯦ ꯁꯨꯝ ꯂꯩꯍꯟꯈ꯭ꯔꯗꯤꯀꯣ ꯋꯥꯈꯜꯁꯦ ꯑꯃ ꯑꯇꯣꯞꯄꯗ ꯁꯥꯏꯗꯠꯇ ꯁꯦꯔꯥꯟ ꯇꯨꯔꯥꯟ ꯋꯥꯈꯜ ꯃꯌꯥꯝ ꯈꯟꯖꯟꯗ꯭ꯔꯦ ꯁꯦꯔꯥꯟ ꯇꯨꯔꯥꯟꯁꯨ ꯆꯥꯊꯣꯛꯇ꯭ꯔꯦ ꯀꯥꯇꯨ ꯀꯥꯔꯟ ꯑꯗ ꯃꯇꯝ ꯃꯥꯡꯕꯒꯤ ꯋꯥꯕ ꯃꯇꯝ ꯂꯦꯟꯕꯒꯤ ꯐꯣꯟ ꯌꯦꯡꯕ ꯁꯨꯝꯕ ꯃꯌꯥꯝꯁꯤꯗꯒꯤ ꯑꯦꯚꯣꯏꯠ ꯇꯧꯕ ꯉꯝꯃꯤꯗꯅ ꯂꯩꯇꯨꯅ ꯆꯪꯈ꯭ꯔꯒꯗꯤ ꯑꯗꯨ ꯆꯥꯡ ꯅꯥꯏꯕ ꯆꯪꯉꯦꯕ ꯕꯂꯥ ꯈꯪꯕ꯭ꯔꯥ ꯂꯥꯏꯔꯤꯛ ꯇꯨ ꯆꯥꯡ ꯅꯥꯏꯅ ꯍꯥꯏꯗꯤ ꯅꯤꯌꯣꯝ ꯑꯃꯗ ꯁꯨꯝ ꯑꯩꯅ ꯂꯥꯏꯕ꯭ꯔꯤꯗ ꯃꯃꯥꯡ ꯑꯦ ꯄ꯭ꯔꯤꯜ ꯊꯥꯗ ꯆꯠꯄꯗꯣ ꯅꯨꯃꯤꯠ ꯀꯌꯥꯅꯤꯅꯣꯝ ꯆꯠꯄꯗꯣ ꯊꯥ ꯑꯃꯗ ꯑꯩ ꯅꯨꯃꯤꯠ ꯇꯔꯥ ꯀꯨꯟ ꯇꯔꯥ ꯀꯨꯟꯗꯤ ꯐꯥꯝꯗꯣꯏ ꯃꯥꯗꯤ ꯆꯠꯄꯁꯦ ꯌꯥꯝ ꯊꯤꯅ ꯀꯥꯟꯅꯩ ꯍꯥꯏꯇꯥꯔꯦ ꯆꯠ ꯆꯠꯅꯤꯡꯕ ꯄꯥꯅꯤꯡꯕ ꯅꯣꯡꯃꯒꯤ ꯑꯦ ꯉꯁꯤ ꯍꯌꯦꯡ ꯉꯁꯤ ꯁꯤ ꯄꯁꯤꯜꯂꯕ ꯍꯣꯔꯦꯟ ꯅꯨꯡꯊꯤꯟꯗꯅ ꯁꯤ ꯄꯥꯍꯧꯔꯕ ꯏꯁ꯭ꯇꯦꯞ ꯏꯁ꯭ꯇꯦꯞ ꯏꯁ꯭ꯇꯦꯞ ꯁꯨꯝ ꯂꯣꯏꯁꯤꯟꯕ ꯉꯝꯕꯗꯣ ꯆꯦꯞꯇꫪ ꯆꯦꯞꯇꫪ ꯑꯗꯨ ꯇꯧꯋꯦꯕ ꯑꯗꯣ ꯌꯨꯝꯗ ꯂꯩꯁꯤꯟꯈꯤꯕ ꯑꯩ ꯅꯥꯕ ꯌꯦꯛꯄ ꯌꯥꯎꯁꯟꯈꯤꯕꯗꯒꯤꯀꯣ ꯑꯩ ꯂꯦꯞ ꯈꯤꯕꯅꯦꯕ ꯑꯗꯨꯗꯩꯅꯦꯕ ꯑꯣꯏꯅ ꯈꯪꯇꯟ ꯇꯟꯒ꯭ꯔꯤꯁꯤꯅ
ꯎꯝ
ꯀꯥꯟꯅꯗꯦ ꯆꯥꯡ ꯅꯥꯏꯅ ꯂꯥꯏꯔꯤꯛ ꯄꯥꯁꯤ ꯋꯥꯈꯜꯁꯨ ꯅꯨꯡꯉꯥꯏꯇ ꯅꯨꯡꯉꯥꯏꯅꯕ ꯑꯗꯩ ꯂꯥꯏꯔꯤꯛ ꯄꯥꯕꯁꯦ ꯃꯍꯥꯎ ꯈꯪꯅ ꯄꯥꯔꯗꯤ ꯑꯗꯨꯝ ꯅꯨꯡꯉꯥꯏꯕꯅꯦꯕ
ꯑꯗꯩ ꯄꯥꯇꯤꯒꯨꯝꯕ ꯄꯨꯜꯂꯁꯨ ꯅꯨꯉꯥꯏ
ꯎꯝ ꯃꯥꯅꯦ
ꯄꯨꯟꯅ ꯂꯥꯏꯔꯤꯛ ꯄꯥꯃꯤꯟꯅꯕ ꯃꯁꯦꯟ ꯄꯨꯜꯂꯒ ꯑꯃ ꯂꯣꯏꯔ ꯗꯤꯁꯀꯁꯟꯒ ꯍꯥꯏꯐꯦꯠꯀ ꯇꯧꯅꯕꯗꯣ ꯑꯗꯨꯗꯨꯝ ꯅꯨꯡꯉꯥꯏꯕꯅꯦꯕ
ꯍꯣꯏ ꯑꯗꯨ ꯅꯪꯅ ꯌꯨꯝꯒ ꯂꯩꯔꯝꯃꯗꯤ ꯑ ꯑꯩꯈꯣꯏ ꯁꯤ ꯑꯅꯛꯄꯁꯤꯗ ꯗꯤꯁꯀꯁꯟꯒꯤ ꯔꯨꯝꯒ ꯂꯩꯌꯦ ꯑꯩꯈꯣꯏꯒꯤꯗꯤ ꯆꯥꯅꯕ ꯗꯨꯀꯥꯟ ꯂꯩ ꯗꯤꯁꯀꯁꯟ ꯔꯨꯝ ꯂꯩ ꯑꯆꯥꯄꯣꯠ ꯊꯝꯐꯝ ꯂꯩ ꯁꯤꯒꯤ ꯂꯥꯏꯕ꯭ꯔꯦꯔꯤꯁꯤꯗ ꯌꯥꯝ ꯅꯨꯡꯉꯥꯏꯕ ꯐꯦꯁꯤꯂꯤꯇꯤ ꯐꯖꯅ ꯐꯪꯉꯦꯕ ꯑꯀꯣꯏ ꯂꯥꯏꯁꯤ ꯄꯥ ꯂꫭꯏꯔꯦꯗꯅ ꯑꯩꯈꯣꯏ ꯇꯤꯝꯁꯦ ꯊꯣꯛꯑꯒ ꯔꯨꯝ ꯑꯃ ꯄꯤꯔꯤꯕ ꯁꯨꯝ ꯋꯥꯔꯤ ꯁꯥꯟꯅꯕ ꯋꯥꯇꯥꯏ ꯁꯥꯟꯅꯅꯕꯒꯤ ꯑꯗꯒꯤ ꯆꯥꯕꯒꯤ ꯄꯣꯠ ꯆꯩ ꯂꯣꯏ ꯌꯣꯜꯂꯦꯕ ꯑꯗꯒꯤ ꯇꯤ ꯆꯥ ꯊꯛꯅꯕ ꯀꯣꯐꯤ ꯅꯨꯄꯤ ꯂꯣꯏꯅꯃꯛ ꯐꯪꯉꯦꯕ
ꯑꯣ
ꯌꯥꯝ ꯅꯨꯡꯉꯥꯏꯕ ꯑꯗꯨꯕꯨ ꯑꯩꯗꯤ ꯏꯇꯣꯝꯗꯅꯤꯅ ꯀꯩꯁꯨ ꯑꯗꯨ ꯇꯧꯗ꯭ꯔꯦꯗꯅ ꯑꯗꯨꯏ ꯋꯥꯅꯤꯗ ꯑ ꯁ꯭ꯋꯥꯏꯗ ꯑꫭꯏ ꯂꯥꯛꯑꯒꯦ ꯍꯥꯏꯕ꯭ꯔꯣ
ꯈꯪꯗꯦ ꯑꯗꯨꯅ ꯐꯔꯗ꯭ꯔ ꯈꯪꯗꯦ
ꯎꯝ ꯁꯨꯝꯕ ꯐꯦꯁꯤꯂꯤꯇꯤꯁꯦ ꯂꯣꯏ ꯐꯪ ꯍꯟꯕꯅꯤꯅ ꯍꯥꯥ
ꯑꯦꯛꯖꯥꯝ ꯑꯌꯨꯛ ꯇꯥꯕ꯭ꯔꯥꯅ ꯍꯪꯒꯦ ꯇꯧꯅꯦ ꯍꯣꯏ ꯑꯗꯨꯅꯦ ꯅꯪꯒꯤꯗꯣ ꯅꯨꯡꯉꯥꯏꯗꯣꯏ ꯃꯥꯜꯂꯦ
ꯇꯥꯏ ꯑꯗꯨꯅꯦ ꯑꯗꯨ ꯉꯥꯏꯈꯣ ꯑꯩ ꯑꯝꯇ ꯊꯝꯒꯦ ꯑꯩ ꯑꯉꯥꯡ ꯍꯧꯗꯣꯡꯁꯦ ꯑꯁꯤꯗ ꯑꯝꯇ ꯀꯩꯅꯣ ꯀꯥꯏꯗꯅꯣ ꯑꯃ ꯆꯠꯈꯤꯗꯣꯔꯦ ꯑꯝꯇ ꯐꯥꯎꯍꯧꯔꯨꯒꯤꯒꯦ ꯎꯝ ꯎꯝ ꯊꯝꯃꫭ ꯎꯝ ꯎꯝ